ꯍꯜꯂꯣ ꯁꯤꯜꯄꯥ
ꯍꯥꯎ ꯇꯥꯏꯔꯕꯣ
ꯇꯥꯔꯦ ꯇꯥꯔꯦ ꯑꯩꯗꯤ ꯀꯣꯜ ꯂꯥꯛꯇꯕ꯭ꯔꯅ ꯃꯦꯁꯦꯁ ꯊꯥꯒꯦ ꯇꯧꯔꯝꯅꯦꯕ ꯍꯥꯏꯕ ꯍꯥꯥ
ꯎꯝ ꯂꯥꯛ ꯂꯥꯏ ꯂꯥꯑꯌꯦꯕ
ꯏꯁꯣꯔꯤꯌꯥꯗꯅꯦ ꯈꯪꯕ ꯐꯣꯟ ꯇꯧꯕꯀꯣ ꯁꯨꯛꯆꯠ ꯆꯠꯇ꯭ꯔꯦ ꯑꯗꯨꯗꯨꯒꯅꯦ ꯐꯣꯟ ꯋꯥꯔꯤ ꯁꯥꯟꯅꯕ ꯂꯣꯏꯗꯦ ꯍꯥꯏꯔꯒ ꯇꯦꯛꯁ ꯍꯥꯏꯔꯒ ꯊꯝꯦ ꯑꯩ
ꯅꯪꯒꯤ ꯀꯌꯥ ꯁꯨꯔꯒꯦꯀꯣꯜ
ꯇꯔꯨꯛ
ꯑꯣ ꯑꯃꯥ ꯁꯃꯤꯠ
ꯇꯔꯨꯁꯨꯨꯕꯗ ꯉꯥꯏ
ꯎꯝ
ꯁꯝꯃꯤꯇ ꯇꯧꯗꯦ ꯆꯦꯛꯀꯤꯡꯗ ꯂꯩꯕꯅꯦ ꯃꯣꯏꯅ
ꯀꯩ ꯍꯦꯟꯖꯥꯡ ꯆꯥꯔ ꯀꯦ
ꯌꯦꯔꯨꯝ ꯆꯥꯔꯦ ꯌꯦꯔꯨꯝ ꯎ
ꯍꯥꯎꯕ꯭ꯔꯣ
ꯍꯥꯎꯋꯤ ꯍꯥꯎꯕꯗ ꯍꯥꯎꯕꯗ ꯍꯣꯁꯇꯥꯦꯜꯒꯤꯅꯤꯅ ꯁꯤꯡꯒ ꯌꯦꯔꯨꯝꯒ ꯑꯂꯨꯒ ꯁꯝꯅꯗ꯭ꯔꯦ ꯇꯣꯉꯥꯟ
ꯎꯝ ꯃꯣꯏ ꯃꯣꯏ ꯍꯟꯗꯛꯇꯤ ꯑꯂꯨ ꯌꯥꯝ ꯃꯔꯥꯡ ꯀꯥꯏꯕ ꯃꯥꯟꯗ꯭ꯔꯣ ꯑꯩ ꯐꯣꯟ ꯇꯧꯔꯛꯏꯁꯤꯅꯦ ꯅꯪꯉꯣꯟꯗ
ꯇꯨꯝꯃꯤꯔꯕ
ꯑ ꯍꯤꯄꯤꯑꯦ
ꯑꯣ ꯑꯩ ꯃꯄꯥꯟꯗ ꯂꯩ
ꯅ ꯍꯌꯦꯡ ꯍꯌꯦꯡꯒꯤ ꯀꯌꯥꯝ ꯄꯥꯔꯒꯦ
ꯍꯌꯦꯡꯗꯤ ꯑꯁ ꯀꯥꯏꯔꯦ ꯄꯥꯗꯦꯍꯦ ꯀꯩꯅꯣ ꯄꯥꯗꯣꯏꯖꯤꯕꯥ ꯇꯧꯗꯣꯏ ꯅꯠ
ꯑꯪ ꯉꯁꯥꯏ ꯑꯗꯨꯃꯥꯏꯟꯗꯨꯝ
ꯑꯗꯨꯗꯤ ꯌꯥꯔꯦ ꯀꯩꯅꯣ
ꯍꯌꯦꯡꯗꯤ ꯍꯌꯦꯡꯗꯤ ꯅꯨꯡꯉꯥꯏꯗꯣꯏꯖꯥꯠꯅꯤꯗ ꯄꯨꯡꯈꯟꯗ ꯈꯟꯇꯣꯛꯑ ꯂꯣꯏꯔꯦ ꯅꯨꯡꯉꯥꯏꯅꯤꯅ ꯑꯗꯨꯒ ꯑꯇꯣꯞꯄ ꯑꯣꯖꯥ ꯗꯤ ꯂꯦꯟ ꯇꯅꯥ ꯕꯤꯂꯦꯟꯇꯤꯅꯥ ꯆꯉꯛꯑ ꯃꯦꯝ
ꯑ
ꯃꯦꯝ ꯕꯤꯂꯦꯟ ꯇꯤꯅꯥ ꯆꯉꯗꯤ ꯑꯗꯨꯝ ꯇꯣꯠꯂꯦ ꯆꯪꯉꯛꯑꯣꯏꯍꯦ ꯈꯪꯗꯦ
ꯎꯝ ꯆꯪꯉꯛꯇꯧ ꯃꯥꯟꯗꯦꯗ ꯍꯥꯏꯗꯤ ꯑ
ꯎꯝ ꯑꯣ ꯃꯥ ꯆꯠꯈ꯭ꯔꯦ ꯍꯥꯏꯕꯅꯦ ꯕꯦꯡꯒ꯭ꯂꯣꯔꯗ ꯆꯠꯈ꯭ꯔꯦ ꯍꯥꯏꯕꯅꯦ
ꯍꯨ ꯏꯁ ꯀꯩꯗꯧꯕ ꯀꯣꯏꯕ
ꯈꯪꯗꯤꯌꯦ ꯑ ꯃꯣꯏ ꯃꯦꯝ ꯑꯃꯒ ꯆꯠꯃꯤꯟꯅꯒꯤ ꯍꯥꯏꯕ
ꯑ ꯑꯩ ꯃꯤꯅꯤꯅꯦ ꯃꯁꯝꯒꯁꯦ ꯇꯦꯟꯅ ꯀꯛꯊꯠꯂꯒ ꯆꯠꯈ꯭ꯔꯅꯤ ꯑꯐꯥꯎꯕꯤ ꯁꯥꯔꯒ
ꯍꯨ ꯍꯨ
ꯄꯨꯔꯥ ꯀꯩꯅꯣ ꯃꯣꯏꯒꯤ ꯂꯥꯏꯞ ꯁ꯭ꯇꯥꯏꯜꯁꯦꯀꯣ
ꯌꯥꯝꯅ ꯍꯥꯏ ꯐꯥꯏꯒꯤ ꯇꯥꯏꯞ
ꯃꯟꯅꯦ ꯍꯥꯏ ꯐꯥꯏꯅꯦ ꯍꯣꯏ ꯑꯁ ꯍꯨ ꯍꯥ
ꯍꯨꯡ ꯑꯍꯜ ꯑꯃ ꯑꯣꯏꯕꯩꯒꯤ
ꯃꯥꯅꯦ
ꯑꯣꯖꯅꯤꯅ
ꯉꯁꯤꯖꯦ ꯅꯦꯠ ꯌꯥꯝ ꯄꯥꯛ ꯅꯨꯡꯉꯥꯏꯇꯦ ꯍꯥꯏꯕ ꯅꯣꯡ ꯃꯪꯕ ꯁꯤꯗ ꯅꯣꯡ ꯎꯕꯖꯤꯗꯀꯣ
ꯎꯝ ꯅꯨꯉꯥꯏ
ꯐꯨꯒꯠꯂꯤꯔꯣ ꯀꯣꯜ ꯃꯌꯥꯝꯗꯣ
ꯅꯠꯇꯦ
ꯉꯔꯥꯡ ꯅꯍꯥꯟ ꯁꯥꯟꯅꯕ
ꯍꯂꯣ ꯑꯉꯥ
ꯄꯥꯏꯁꯔꯤ
ꯍꯥ ꯇꯥꯔ
ꯇꯥꯌꯦ ꯇꯥꯌꯦ
ꯍꯥꯥ ꯑꯣ ꯑꯣ
ꯌꯥ ꯍꯥꯄꯒꯦ ꯍꯣꯔꯦꯟ ꯁꯦꯝꯒꯦ
ꯍꯧꯖꯨ
ꯑꯍꯨꯝ ꯍꯥꯞꯄꯦ
ꯑꯧ ꯍꯥ
ꯇꯥꯕ꯭ꯔꯣ
ꯎ ꯀ
ꯍꯜꯂꯣ
ꯉꯥꯢꯈꯣ ꯉꯥꯢꯈꯣ
ꯍꯣꯏ ꯍꯣꯏ ꯉꯥꯏꯔꯦ ꯉꯥꯏ ꯎꯝ
ꯅꯪꯒꯤ ꯍꯧꯖꯤꯛ ꯀꯌꯥ ꯍꯥꯞꯇꯣ ꯍꯥꯞ ꯍꯥꯞꯇꯤ ꯍꯥꯞꯇ꯭ꯔꯤꯀꯣ
ꯍꯥꯞꯗꯤ ꯍꯥꯞꯇ꯭ꯔꯤ ꯍꯥꯞ ꯇꯣꯢꯅꯦꯕ ꯍꯥꯎ
ꯎꯝ ꯀꯅꯥ ꯀꯅꯥꯅꯣ ꯍꯥꯞꯇꯣꯏꯁꯦ
ꯑ ꯔꯣꯁꯤꯇꯥꯥ ꯍꯣꯢ ꯀꯥꯡꯉꯨ ꯑꯃ ꯍꯥꯥꯞꯄꯅꯤꯀꯣ ꯑꯗꯩ ꯒꯤ ꯑꯦꯂꯦꯟꯗꯥꯗꯣ ꯑꯗꯨꯝ ꯍꯥꯞꯄꯅꯤ ꯔꯣꯖꯤꯇꯥ ꯍꯣꯏ ꯀꯥꯡꯒꯨꯗꯣ ꯑꯗꯒꯤ ꯑꯦꯂꯦꯟ
ꯔꯣꯖꯤꯇꯥꯍꯣꯏ ꯀꯅꯥ ꯀꯅꯥ ꯌꯥꯎꯅꯤ ꯍꯥꯏꯅꯣ ꯁꯅꯤꯌꯥꯍꯣꯏ ꯌꯥꯎꯅꯤ ꯍꯥꯏꯔꯣ
ꯁꯥꯏ ꯌꯥꯎꯅꯤ ꯍꯥꯏ ꯑꯗꯒꯤ ꯃꯣꯏ ꯌꯥꯎꯔꯛꯑꯗꯤ ꯃꯊꯪ ꯃꯊꯪ ꯃꯥꯔꯥꯢ ꯍꯥꯞꯆꯔꯁꯅꯤ ꯃꯣꯏ ꯃꯈꯥꯗ ꯑꯣꯏꯁꯨ
ꯎꯝ ꯎꯝ
ꯑꯗꯒꯤ
ꯅꯪ ꯋꯥꯔꯤ ꯂꯤꯁꯜꯂꯨꯢꯔꯕ
ꯂꯤꯁꯟ ꯉꯁꯥꯏ ꯂꯤꯁꯜꯂꯤꯗꯣ ꯎꯗ꯭ꯔꯣ ꯃꯦꯗꯥꯝꯅ ꯉꯥꯡꯕꯒ ꯇꯥꯗꯒꯩ ꯬꯬꯬ꯍꯦꯛꯇ ꯈꯞ ꯈꯠꯆꯜꯂꯤꯗꯣ ꯑꯇꯧ ꯑꯇꯧꯕꯅꯦꯅ ꯉꯁꯥꯢ ꯍꯣꯠꯅ ꯆꯦꯗꯒ ꯢꯊꯣꯛꯅꯔ ꯇꯥꯛꯢꯅꯦ ꯗꯣ ꯑ ꯑꯗꯨꯕꯨꯗꯤ ꯑꯩ ꯂꯦꯟꯗꯗ
ꯑꯣ
ꯇꯥꯛꯄꯅꯤ ꯉꯁꯥꯏ ꯑꯩ ꯍꯦꯛꯇ
ꯍꯝ ꯃꯤ ꯁꯨꯝꯇꯠꯀꯗꯕꯅꯦ ꯁꯨꯝꯕ ꯍꯩꯒꯗꯕꯅꯤ
ꯑ ꯍ ꯍ ꯍ
ꯎꯝ
ꯑꯗꯣ ꯀꯥꯃꯥꯢ ꯇꯧꯗꯣꯢꯅꯣ ꯕꯥ ꯍꯩꯃꯥꯒ ꯇꯧꯍꯧꯕꯅꯤ ꯕꯦꯝ ꯍꯥ ꯍꯔꯥꯎ ꯍꯔꯥꯎ ꯂꯩꯍꯧ ꯌꯥꯎꯗꯣꯔꯤꯅꯦꯅ ꯍꯟꯗꯛ ꯑꯩꯅ ꯍꯟꯗꯛ ꯍꯟꯗꯛꯁꯤ ꯄꯤ ꯑꯅꯧꯕ ꯁꯥꯇ꯭ꯔ ꯂꯥꯛꯏ ꯃꯌꯥꯝꯁꯦ ꯈꯣꯝꯃꯧꯖꯦ ꯌꯥꯎ ꯁꯟꯍꯧꯔꯣꯠ ꯑꯧ ꯇꯧꯅꯤꯅꯦ
ꯀꯩꯅꯣꯒꯤ ꯃꯅꯥꯛꯇ ꯑꯝꯇꯪ ꯆꯠꯅꯤꯡꯉꯤꯅꯦ ꯐꯦꯃꯤꯅꯥ ꯁꯦ ꯐꯦꯃꯤꯅꯥ ꯌꯨ ꯃꯅꯥꯛꯇ ꯑꯩ ꯈꯪꯗ ꯃꯌꯝꯗꯣ ꯂꯣꯏ ꯍꯪꯒꯦ ꯅꯨꯡꯉꯥꯏꯌꯦ ꯑꯗꯨꯅꯦ
ꯑꯃꯨꯛ ꯃꯤꯇꯤꯡ ꯑꯃꯨꯛ ꯁꯤꯟꯖꯔꯛꯑꯖꯅꯤ ꯑꯦ
ꯑꯥ
ꯑ ꯑꯩ ꯑꯅꯤꯔꯛ ꯑꯍꯨꯝꯂꯛ ꯁꯨꯔꯦ ꯆꯠꯄ
ꯑꯣ ꯑꯗꯨꯝ ꯑꯗꯨꯃꯥꯏꯅ ꯁꯦꯝ ꯇꯣꯄꯤꯛ ꯑꯗꯨꯝ ꯇꯥꯛꯄ꯭ꯔꯕ
ꯑꯣ ꯑꯗꯨꯝ ꯈꯪꯗꯦ ꯃꯛ ꯃꯈꯟ ꯃꯈꯜꯅꯦ ꯃꯣꯏ ꯇꯥꯛꯏꯁꯤ
ꯑꯃ ꯅꯨꯄꯤ ꯃ ꯉꯁꯥꯏ ꯈꯪ ꯂꯩꯔꯒ ꯇꯧꯍꯟꯕꯗꯣ ꯍꯥ
ꯎꯝ
ꯑꯗꯨꯗꯨꯒꯤ ꯋꯥꯔꯤ ꯌꯥꯝ ꯈꯣꯡꯅꯤꯡꯉꯦ ꯑꯩ
ꯑꯗꯨꯏ ꯋꯥꯔꯤ ꯈꯪꯗ꯭ꯔꯤꯕꯣ ꯅꯪ
ꯈꯪꯗꯦ ꯅꯍꯥꯟ ꯀꯥꯕꯛ ꯀꯥꯕꯛ ꯁꯥꯕꯛ ꯂꯤꯔꯛꯄꯗꯣ ꯑꯗꯨ ꯈꯛꯇꯪ ꯖꯦꯚꯦꯃꯤꯅꯥꯅ ꯃꯁꯥꯃꯛ ꯀꯧꯔꯒ ꯂꯤꯍꯟꯒꯦ ꯒꯦ ꯍꯥꯏꯗ꯭ꯔꯥ
ꯎꯝ ꯑꯣ ꯃꯁꯥ ꯀꯧ ꯃꯊꯪꯒꯤꯗ ꯑꯪ ꯃꯊꯪꯒꯤꯗ ꯀꯧꯅꯤ ꯍꯥꯏꯗꯥꯏꯅꯦ
ꯍꯣꯏ ꯑꯗꯨꯃꯥꯏꯅ ꯍꯥꯏꯍꯧꯒꯨꯝ ꯇꯧꯋꯦ ꯑꯗꯨꯅ ꯌꯥꯝ ꯇꯥꯅꯤꯡꯉꯦ ꯍꯥꯏꯕ ꯑꯩ ꯑꯁ ꯏꯃꯥꯟꯅꯕꯤꯒꯩ ꯍ ꯄꯨꯔꯒꯅꯦ ꯆꯠꯅꯤꯡꯉꯦ ꯑꯗꯨꯗ
ꯆꯠꯂꯨꯔꯁꯦ ꯑꯩꯈꯣꯏ ꯂꯣꯏꯅ ꯑꯁ ꯑꯁꯦ ꯑꯣꯇꯣꯒꯁꯦ ꯑꯅꯤꯒ ꯆꯟꯗꯔꯤꯉꯩ ꯄꯣꯛꯈꯥꯏꯔꯅꯤ
ꯍꯣꯏ ꯄꯩꯁꯥ ꯄꯥꯏ ꯑꯗꯤ ꯍꯣ ꯕꯔꯥꯒ ꯀꯣꯡꯕꯤ ꯌꯥꯝ
ꯑꯔꯩꯕ ꯍ ꯂꯣꯏ ꯄꯨ ꯌꯥꯏꯔꯦ ꯁꯤ ꯏꯃꯥꯟꯅꯕꯤ ꯑꯃꯁꯨ ꯂꯩꯌꯦꯕ ꯃꯥꯁꯨ ꯌꯥꯝ ꯇꯥꯍꯟꯅꯤꯡꯉꯦ ꯃꯥ ꯁꯨꯒꯨꯝꯕꯖꯦ ꯏꯟꯇꯔꯦꯔꯦꯁ ꯀꯌꯥ ꯂꯩꯇꯕꯅꯦꯕ ꯇꯦꯟ ꯅꯤꯡꯉꯦ ꯑꯩꯅ
ꯎꯝꯍꯨꯝꯍꯨꯝ ꯑꯁ ꯑꯩꯈꯣꯏ ꯃꯅꯤꯡꯒꯤ ꯃꯈꯥꯗꯣ ꯈꯪꯕ꯭ꯔꯥ ꯅꯥꯄꯤ ꯃꯌꯥꯝ ꯁꯣꯡꯕꯗꯣ ꯀꯂꯦꯁꯣꯔꯤ ꯑꯩꯈꯣꯏ ꯃꯅꯤꯡꯒꯤ ꯃꯈꯥꯒꯤ ꯅꯥꯄꯤ ꯃꯌꯥꯝ ꯁ ꯁꯣꯡꯕꯗꯣ ꯉꯥꯂꯩ ꯍꯥꯏꯕꯅꯦ ꯪꯅꯪꯕꯣ ꯈꯪꯕ꯭ꯔꯥ
ꯀꯔꯤꯌꯦ ꯉꯥ ꯂꯩꯌꯦ
ꯍꯣꯏ ꯉꯥ ꯑꯆꯧ ꯑꯆꯧꯕ ꯑꯗꯨꯁꯨ ꯉꯥ ꯑꯆꯧ ꯑꯆꯧꯕ ꯂꯩ ꯍꯥꯏꯕ ꯍꯣꯏ ꯑꯅꯤ ꯑꯍꯨꯝ ꯂꯩ ꯍꯥꯏꯕ ꯆꯣꯛ ꯆꯥꯛ ꯆ꯭ꯔꯣꯛ ꯆ꯭ꯔꯥꯛꯁꯤꯅ ꯉꯥ ꯉꯥꯃꯨ ꯒꯨꯝꯕ ꯃꯥꯜꯂꯦ ꯑꯩ ꯈꯟꯕꯗ ꯎꯀꯥꯕꯤꯒꯨꯝꯕ ꯂꯤꯟꯁꯨ ꯂꯩ ꯂꯤꯟꯁꯨ ꯂꯩ ꯑꯗꯣ ꯉꯥꯁꯨ ꯂꯩꯕ ꯑꯃ
ꯂꯤꯟꯁꯨ ꯂꯩꯔꯝꯗꯧ ꯃꯥꯜꯂꯦ
ꯂꯤꯟꯖꯨ ꯂꯩꯃꯤ
ꯎ ꯉꯥ ꯑꯗꯨꯁꯨ ꯑꯆꯧꯕꯅꯦ ꯍꯥꯏꯕ ꯂꯩꯔꯤꯁꯦ
ꯎꯅꯈ꯭ꯔꯕꯣ ꯅꯪ
ꯊꯦꯡꯅꯕ ꯍꯥꯏꯁꯦ ꯑꯗꯨ ꯉꯥꯒꯤ ꯈꯨꯆꯠ ꯍꯥꯏꯕꯒ ꯉꯥꯒꯤ ꯃꯈꯣꯟꯁꯤꯒ ꯂꯤꯟꯒꯤ ꯃꯈꯣꯟꯁꯤꯒ ꯈꯦꯠꯅ ꯂꯤꯟꯅ ꯁꯤꯁ ꯂꯥꯎꯔ ꯆꯠꯄꯅꯤꯗꯅ ꯅꯥꯄꯤꯁꯦ ꯂꯦꯡꯒ ꯉꯥꯥꯁ ꯆ꯭ꯔꯣꯛ ꯆ꯭ꯔꯥꯛ ꯆꯥꯛ ꯍꯥꯏꯔꯒ ꯃꯃꯩ ꯍꯥꯏꯕꯒꯤ ꯑꯃ ꯂꯩꯗꯥꯏꯅꯦ ꯉꯥꯆꯧꯕꯒꯤ ꯑꯗꯨꯃꯥꯏꯅ ꯇꯧꯋꯦ ꯍꯥꯏꯕ ꯑꯩꯈꯣꯏ ꯁꯨꯃꯥꯏꯅ ꯅꯨꯡꯗꯥꯡꯗ ꯑꯍꯤꯡꯗ ꯍꯥꯏꯗꯤ ꯈꯠꯅꯔꯀꯥꯟꯗꯒ ꯑꯗꯨꯝ ꯃꯄꯥꯟꯗ ꯊꯣꯛꯑꯒ ꯂꯩꯕ ꯌꯥꯎꯋꯦꯕ ꯑꯗꯨꯗ ꯁꯨꯝ ꯇꯥꯔꯕ ꯃꯈꯣꯜ
ꯅꯪ ꯁꯤ ꯌꯥꯏꯔꯤꯄꯣꯛꯇꯩꯅ ꯍꯥꯏꯕ ꯅꯠꯇ꯭ꯔꯣ
ꯃꯥꯅꯦ ꯌꯥꯏ ꯀꯅꯦ
ꯑꯣ
ꯍꯦꯛꯀꯣ ꯃꯣꯏꯔꯥꯡꯄꯨꯔꯦꯜ
ꯇꯥꯡꯅ ꯀꯌꯥ
ꯃꯥꯔꯤ
ꯀꯩꯔꯥꯎ ꯍꯥꯏꯕ ꯑꯃ ꯂꯩꯕ ꯀꯩꯔꯥꯎ ꯌꯥꯏꯔꯤꯄꯣꯛꯇ ꯀꯩꯔꯥꯎ ꯀꯧꯕ ꯂꯝ ꯂꯩꯕ꯭ꯔꯣ ꯃꯐꯝ ꯂꯩꯀꯥꯏ
ꯂꯩꯇꯦꯗ ꯈꯪꯉꯦꯍꯦ ꯀꯩꯔꯥꯎ ꯇꯥꯗ꯭ꯔꯤ
ꯀꯦꯅ ꯀꯦꯅ ꯍꯧꯕꯗꯤ ꯂꯩꯕ꯭ꯔꯥ
ꯀꯦꯅ ꯀꯩꯁꯥꯝ ꯀꯩꯁꯥꯝ ꯂꯩ
ꯑꯇꯣꯞꯄꯗꯤ
ꯑꯇꯣꯞꯄ ꯀꯩꯔꯣꯝꯗ ꯀꯩꯁꯥꯝꯑ ꯂꯩꯌꯦ ꯎꯝ ꯀꯩꯊꯦꯜꯃꯥꯟꯕꯤ
ꯎꯝ
ꯀꯃꯨꯆꯤꯡ ꯀꯥꯏꯟ ꯂꯩ
ꯑꯣ ꯅꯣꯏ ꯃꯆꯤꯟ ꯃꯅꯥꯎꯁꯦ ꯀꯌꯥ ꯑꯣꯏꯗꯣꯏꯅꯣ
ꯍꯣꯏꯆꯤꯟ ꯏꯅꯥꯎ ꯃꯔꯤ
ꯑꯣ ꯅꯪꯅ ꯀꯌꯥ ꯑꯍꯟ
ꯑꯅꯤ ꯕꯦꯝꯃ
ꯑꯁ ꯑꯩ ꯑꯩꯈꯣꯏꯗꯤ ꯑꯍꯨꯝ ꯁꯨꯏ ꯑꯩꯅ ꯑꯅꯤ ꯌꯥꯏꯃ
ꯎꯝ
ꯑꯗꯨꯒ ꯃꯈꯥꯗ ꯑꯅꯥꯎꯄꯥ ꯑꯃ ꯂꯩꯌꯦ ꯃꯊꯛꯇ ꯑꯩꯒꯤ ꯏꯆꯦ ꯑꯃ ꯂꯩꯔꯦ
ꯎꯝ ꯈꯣꯏꯒꯤꯅꯅꯦ ꯑꯩꯅ ꯑꯍꯜ ꯑꯣꯏꯔꯦꯅ ꯑꯩ
ꯕꯤꯔ ꯑꯥ
ꯀꯩꯗꯧꯔꯕ ꯏꯆꯟ ꯇꯣꯝꯕꯤ ꯔꯝ ꯑꯩꯏꯈꯥꯗ ꯏꯅꯥꯎꯄꯤ ꯑꯃ ꯂꯩꯔꯦ
ꯑꯦꯁꯁꯁ ꯑꯪ
ꯑꯗꯨꯒ ꯃꯈꯥꯗ ꯏꯅꯥꯎ ꯅꯨꯄꯥ ꯑꯃ ꯂꯩꯔꯦ ꯑꯆꯧꯕꯃ ꯅꯨꯄꯥ ꯑꯅꯤ ꯅꯨꯄꯤ ꯑꯅꯤꯅꯦꯕ ꯅꯨꯄꯥ ꯑꯃꯗ ꯅꯨꯄꯥ ꯑꯅꯤ ꯅ ꯑꯇꯣꯝꯕꯅꯦꯕ ꯑꯩꯈꯣꯏ ꯅꯨꯄꯥ
ꯑꯣ
ꯑꯗꯨꯒ ꯑꯃꯨꯛ ꯇꯧꯔꯛꯀꯦ ꯊꯝꯃꯒꯦ ꯑꯩ ꯇꯧꯔꯣꯛꯑꯣꯔꯥ ꯅꯪ ꯇꯧꯔꯛꯀꯦꯔꯣ
ꯅꯪ ꯇꯧꯔꯛꯑꯁꯨ ꯌꯥꯏ ꯑꯩ ꯇꯧꯔꯣ ꯍꯥꯏꯔꯣ
ꯇꯧꯔꯛꯑꯁꯨ ꯌꯥꯏꯑꯦ ꯇꯧꯔꯣ ꯇꯧꯔꯛꯑꯣ ꯊꯝꯃꯦ
ꯂꯩ